ꯇꯥꯔꯕꯣ
ꯇꯥꯏ
ꯇꯥꯔꯦ ꯇꯥꯔꯦ ꯀꯌꯥꯝ ꯀꯨꯏꯔꯒꯦ ꯍꯜꯂꯕꯣ ꯑꯣ ꯑꯩꯁꯦ ꯀꯨꯏꯗ꯭ꯔꯤꯌꯦ ꯑꯩ ꯍꯜꯂꯛꯄꯒ ꯇꯥꯗ꯭ꯔꯦ ꯈꯨꯠ ꯍꯥꯝꯗꯣꯛꯄ ꯂꯣꯏꯔꯒꯅꯦ ꯅꯪꯒꯤ ꯑꯩꯅ ꯃꯦꯁꯦꯁ ꯍꯜꯂꯛꯑꯝꯕꯗꯣ ꯗ ꯉꯥꯏꯔꯤꯕ ꯑꯗꯨꯗꯣ ꯀꯩꯗꯧꯔꯤꯒꯦ ꯍꯧꯖꯤꯛꯁꯤꯕꯨ
ꯑꯁ ꯆꯥꯛ ꯊꯣꯡꯉꯝꯕꯅꯦ ꯆꯥꯛ ꯊꯣꯡꯕ ꯂꯣꯏꯔꯦ ꯅꯪ ꯌꯦꯟ ꯑꯩꯈꯣꯏ ꯌꯦꯟ
ꯑꯩꯈ ꯌꯦꯟꯝꯅ ꯊꯣꯡꯉꯤꯕ ꯈꯨꯪ ꯆꯥꯅꯤꯡꯕ ꯆꯥꯅꯤꯡꯉꯗꯤ ꯂꯧꯕ ꯂꯥꯛꯄ ꯌꯥꯅꯤ ꯀꯥꯏꯖꯔꯦ ꯍꯥꯏꯕꯅꯤ ꯅꯪꯕꯨ ꯅꯪꯅ ꯄꯪ ꯄꯤꯔꯛꯑꯦ ꯑꯩꯅ ꯀꯩꯝ ꯄꯤꯕꯁꯨ ꯅꯠꯇꯦ ꯑꯩ ꯏꯀꯥꯏꯖꯩ ꯍꯥꯏꯕ
ꯑꯣ ꯅꯨꯡ ꯇꯟꯗꯒꯤꯩ ꯂꯧꯕ ꯂꯥꯛꯑꯣ ꯑꯗꯨꯝ
ꯀꯔꯤꯒꯤꯅꯣ ꯅꯪꯅꯪ ꯉꯁꯤ ꯐꯨꯜꯂꯤꯁꯅ ꯑꯃꯃꯣ
ꯑ ꯃꯔꯨꯝ ꯀꯣꯛ
ꯑ ꯃꯔꯨꯝ ꯀꯣꯛꯄꯤꯒꯦꯅꯦ ꯃꯔꯨꯝꯗꯣ ꯉꯁꯥꯏ ꯀꯣꯛꯄ ꯉꯝꯗ꯭ꯔ ꯂꯩꯔꯝꯃꯕ
ꯑꯩꯈꯣꯏ ꯀꯥꯁꯃꯩ ꯐꯥꯔꯝꯒꯤꯗꯣ
ꯐꯝꯒꯤꯗꯣ
ꯃꯣꯏꯒꯤꯗꯨꯝ ꯃꯣꯏ ꯉꯁꯤꯗꯤ ꯕꯣꯏꯂꯔ ꯐꯨꯠ ꯂꯩꯅꯤꯗ ꯃꯣꯏ ꯕꯣꯏꯂꯔ ꯊꯣꯡꯉꯅꯤꯅ ꯣꯏꯂꯔ ꯊꯣꯡꯈ꯭ꯔꯕ ꯃꯣꯏꯕꯥꯅꯤꯔꯨꯝ ꯆꯨꯝ
ꯅꯤ ꯑꯗꯨꯨꯝ ꯆꯠ ꯑꯗꯨꯨꯝꯗ ꯆꯠꯄꯒꯗꯣ
ꯂꯧ ꯆꯠꯄ ꯑꯗꯨꯀꯥꯟꯗ ꯌꯦꯔꯨꯝꯗꯣ ꯆꯡꯕ ꯀꯥꯏꯁꯨ ꯇꯧꯗꯦ ꯍꯥꯏꯕ ꯊꯣꯛꯑꯝꯗꯥꯏꯗꯅꯦ ꯈꯔ ꯇꯥꯜꯂꯨꯕꯒꯤ ꯄꯥꯈꯠꯄꯣꯏ ꯀꯩꯕꯣꯌ ꯇꯧꯔꯒ ꯑꯗꯨꯝ
ꯕꯣꯏ ꯀꯩꯕꯤꯏ ꯇꯧꯔꯒ ꯑꯗꯨꯝ ꯈꯨꯗꯛꯇ ꯄ ꯄꯤꯡ ꯀꯥꯎꯔꯒ ꯁꯤꯕꯗꯣ
ꯄꯈꯠꯄꯒꯤ ꯍꯥꯏꯕꯗꯤ ꯃꯔꯨꯝ ꯀꯥꯏꯕ ꯃꯥꯜꯂꯦꯕ ꯑꯗꯨ ꯄꯨꯔꯒ ꯌꯦꯡꯉꯥꯏ ꯃꯔꯨꯝ ꯀꯥꯏꯗꯔꯝꯃꯦ
ꯌꯦꯡꯀꯅ ꯃꯥꯔꯨꯝ ꯀꯩ ꯂꯩꯔꯝꯃꯦ ꯎꯝ ꯑꯗꯨꯒꯤ ꯃꯔꯝꯁꯨ ꯌꯥꯎꯔꯤ ꯅꯡ ꯇꯥꯅꯤ ꯂꯣꯛꯄ ꯌꯥꯅꯤ ꯅꯠꯇꯦ ꯅꯡ ꯀꯅꯥ ꯀꯅꯥ ꯆꯥꯗꯣꯏ ꯅꯡ ꯑꯩꯉꯣꯟꯗ ꯑꯗꯨꯝꯄꯤꯒꯦ ꯍꯥꯏꯁꯤ ꯀꯩꯅꯣ ꯍꯥꯏꯕꯅꯤꯗ ꯑꯩꯅ ꯍꯥꯏꯖꯦ ꯅꯣꯏ ꯌꯨꯃꯒꯤ ꯃꯤꯅꯥ ꯑꯩꯁꯤ ꯅꯨꯡꯁꯤꯗꯕ ꯇꯥꯔꯦ ꯍꯥꯏꯕ
ꯑꯦ ꯀꯌꯥ ꯀꯌꯥꯡ ꯈꯡꯉꯣꯏ ꯅꯡ ꯅꯡ ꯀꯅꯥ ꯈꯉꯜ ꯂꯣꯏꯌꯦ ꯅꯡ ꯊꯨꯡꯉꯥꯟ ꯂꯥꯛꯑꯣ ꯑꯩ ꯊꯟꯗꯣꯔꯛꯑꯅꯤ
ꯊꯤꯟꯗꯣꯔꯥꯅꯤ ꯍꯣꯏ ꯑꯗꯨꯏꯗꯤ ꯑꯩ ꯆꯥ ꯊꯛꯄ ꯂꯣꯏꯕ ꯂꯥꯛꯑꯒꯦ ꯄꯥꯎ ꯑꯗꯨꯝ ꯐꯥꯎꯅꯔꯁꯦ ꯎ ꯅꯡ ꯂꯣꯏꯔꯕ ꯊꯣꯡꯕ ꯀꯩꯅꯣ
ꯂꯣꯏꯔꯦꯠ
ꯂꯣꯏꯔꯦ ꯊꯣꯡꯕꯥ
ꯀꯩ ꯍꯥꯞꯇꯦꯗ ꯊꯨꯝ ꯈꯔ ꯍꯥꯞꯄꯦ ꯑꯗꯨꯒ
ꯑꯗꯨꯗꯤ ꯀꯩꯀꯩ ꯃꯊꯦꯜꯅ ꯊꯣꯡꯉꯤꯕꯣ ꯉꯁꯦ
ꯑꯣ ꯍꯋꯥꯏꯁꯥꯡꯕꯤ ꯑꯃ ꯏꯔꯣꯟꯗꯣꯏ ꯇꯧꯔꯤ
ꯇꯧꯔꯤ
ꯑꯗꯒꯤ ꯀꯩꯅꯣꯒꯥ
ꯉꯁꯥꯏ ꯑꯌꯨꯛꯀꯤ ꯃꯊꯦꯜ ꯃꯈꯩꯗꯨ ꯍꯥꯏꯔꯛꯑꯣꯅꯦ
ꯉꯥꯁꯥꯌ ꯑꯌꯨꯛ ꯆꯥꯞ ꯃꯅꯦ ꯀꯩꯅꯣ ꯊꯣꯡꯉꯦ ꯁꯧꯒꯔꯤ ꯊꯣꯡꯉꯦ ꯁꯤꯡꯖꯨ ꯑꯃ ꯇꯧꯔꯦ ꯁꯤꯡꯖꯨ ꯍꯥꯏꯁꯦ ꯍꯋꯥꯏ ꯑꯁꯥꯡ
ꯇꯤꯌꯥꯛ ꯍꯑꯋꯥꯏ ꯑꯁꯥꯡꯕꯤ ꯌꯥꯎꯔꯦ
ꯑꯗꯒꯤ ꯀꯩꯅꯣꯅꯦ ꯍꯩꯕꯨꯡ ꯃꯅꯥꯅꯦ ꯑꯗꯒꯤ ꯇꯣꯅꯤꯡꯄꯣꯛ ꯑꯗꯒꯤ ꯌꯦꯟꯗꯦꯝ ꯑ ꯀꯣꯝꯄ꯭ꯔꯦꯠ ꯑꯗꯩ ꯃꯡꯒꯟ ꯗꯨꯀꯥꯟꯒꯤ ꯃꯡꯒꯜꯗꯨꯣ ꯈꯔ ꯁꯨꯒꯥꯏꯔꯦꯕꯀꯣ ꯑꯗꯨꯗꯨꯒ ꯃꯥ ꯐꯣꯟ ꯇꯥꯅꯕ ꯇꯣ ꯍꯥꯞꯄꯤ ꯑꯗꯨꯗꯨꯒ ꯁꯨꯏꯌꯦ ꯍꯥꯎ ꯌꯥꯝ ꯍꯥꯎꯋꯦ ꯍꯥꯏꯗꯤ ꯊꯥꯏꯅꯉꯥꯏꯒꯤ ꯁꯤꯡꯖꯨ ꯈꯨꯨꯠꯁꯨꯅꯦꯕ
ꯀꯨꯠꯁꯨꯅꯦꯕ ꯃꯣꯔꯣꯛꯀ ꯈꯔ ꯁꯥꯒꯠꯂꯒ ꯉꯥꯡꯅꯅꯕ
ꯅꯡꯅ ꯉꯁꯥꯏ ꯐꯣꯇꯣ ꯊꯥꯔꯛꯄꯗꯣ ꯎꯕꯗ ꯌꯥꯝ ꯍꯥꯎꯗꯧ ꯃꯥꯟꯕ ꯑꯩꯅ ꯁꯤꯡꯖꯨꯗꯣ ꯑꯗꯨꯒꯅꯦ ꯈꯡꯗꯦ ꯎꯇꯣꯡꯗꯨꯅ ꯁꯥꯏꯗꯠꯇꯒ ꯈꯤꯇꯡ ꯃꯩꯈꯥꯏꯔꯁꯨ ꯌꯥꯔꯦ ꯃꯩꯈꯥꯏꯗꯁꯨ ꯆꯤꯛꯑ ꯆꯤꯛꯑꯒ ꯁꯤꯡꯖꯨ ꯑꯗꯨꯒ ꯆꯥꯕꯗꯣ ꯌꯥꯝ ꯍꯥꯎꯗꯧ ꯃꯥꯟꯕ ꯍꯥꯏꯇꯥꯔꯦ ꯃꯁꯛꯇꯨ ꯌꯥꯝ ꯐꯖꯕ ꯍꯣꯏ ꯑꯩꯅ ꯑꯩꯅ ꯂꯣꯏ ꯇꯧꯔꯤꯅꯦ ꯑꯩ ꯁꯨꯡ ꯍꯥꯏꯕꯗꯤ ꯑꯗꯨꯒꯨꯝꯕꯗꯨ ꯇꯟꯗꯦꯗꯅꯀ ꯏꯁꯥꯅ ꯇꯧꯔꯒ ꯍꯧꯖꯕꯒꯤ ꯋꯥꯈꯜ ꯈꯟꯕꯒꯤ ꯑꯗꯨꯝ ꯑꯩꯅ ꯇꯧꯕꯗꯣ ꯑꯗꯨꯒꯤꯅꯦꯕ ꯑꯗꯨꯒꯅꯦ ꯑꯃ ꯃꯣꯔꯣꯛ ꯃꯣꯔꯣꯛ ꯑꯆꯥꯔꯣ ꯑꯃꯅꯦꯅ ꯁꯦꯝꯃꯤꯗꯕ ꯑꯉꯥꯡ ꯑꯃꯗꯧꯅ ꯇꯧꯕꯗꯨꯃ
ꯑꯣ ꯀꯩꯅꯣꯅꯦ ꯉꯥꯔꯤ ꯃꯣꯔꯣꯛ ꯉꯥꯜꯍꯧꯗ꯭ꯔꯕꯀꯣ ꯑꯩ ꯀꯣꯟꯅ ꯁꯨꯝ ꯇꯧꯒꯦ ꯈꯜꯂꯛꯄ ꯀꯥꯟꯗ ꯆꯥꯛꯇꯤ ꯃꯨꯟꯊꯣꯛꯈ꯭ꯔꯕ ꯑꯗꯨꯗꯨꯒꯤ ꯑꯗꯨꯝ ꯀꯩꯅꯣꯗ ꯎꯌꯥꯟꯗꯅ ꯈꯔ ꯁꯧꯍꯟꯕ ꯁꯧꯍꯜꯂꯒ ꯑꯗꯨꯝ
ꯁꯧꯍꯜꯂꯒ ꯑꯗꯨꯝ ꯇꯧꯕꯗꯣ ꯍꯥꯎꯕꯅꯦꯕ ꯆꯅꯝ ꯈꯤꯇꯡ ꯍꯥꯞꯄꯒ ꯅꯝꯈꯥꯏꯔꯒ ꯑꯗꯨꯝ
ꯑꯗꯨꯃꯥꯏꯅ ꯁꯣꯜꯂꯒꯍꯥꯏ ꯊꯞꯄꯅ ꯍꯥꯎꯋꯦꯕ ꯑꯗꯩ ꯀꯥꯍꯟꯕ ꯈꯣꯠꯄ ꯂꯧꯕꯗꯨꯗꯩꯗꯤ ꯀꯌꯥ ꯀꯩꯗꯧꯗꯦꯕꯀꯣ
ꯀꯌꯥ ꯀꯩꯇꯧꯗ
ꯑꯗꯨꯝ ꯐꯨ ꯑꯗꯨꯝ ꯉꯥꯛꯇꯅꯤꯅ ꯗꯨꯀꯥꯟꯗꯁꯨ ꯌꯣꯜꯂꯤꯕ ꯃꯌꯥꯝꯁꯦ ꯑꯗꯨꯝ ꯉꯥꯏ ꯉꯥꯔꯤ ꯇꯣꯉꯥꯟꯅ ꯐꯨꯠꯛ ꯅꯤ ꯑꯗꯩ ꯃꯣꯔꯣꯛꯅ ꯇꯧꯔꯤꯁꯦ ꯑꯌꯥꯝꯕꯅ ꯃꯣꯏꯒꯤ ꯑꯁꯨꯕ ꯄꯤꯀꯦꯠꯀꯤ ꯌꯣꯟꯕꯗꯨ ꯈꯔ ꯍꯥꯞꯆꯅꯤ ꯉꯥꯔꯤꯗꯨ ꯑꯗꯨꯝ ꯇꯧꯔꯒ ꯃꯍꯤ ꯈꯔ ꯌꯥꯎꯔ ꯑꯁꯤ ꯍꯦꯅ ꯍꯥꯎꯕꯅꯦꯕꯀꯣ ꯑꯗꯨꯗꯨꯒꯤ
ꯑꯣ ꯑꯠ ꯑꯗꯨꯗꯣ ꯅꯪ ꯀꯩꯅꯣ ꯇꯧꯕ꯭ꯔꯣ ꯀ ꯑꯣ ꯉꯁꯤ ꯆꯥꯛꯁꯦ ꯀꯌꯥꯝ ꯆꯥꯁꯤꯟꯈ꯭ꯔꯒꯦ ꯍꯪꯒꯦ ꯇꯧꯔꯝꯕꯅꯦ ꯑꯩꯁꯦ
ꯀ꯭ꯂꯥꯁ ꯆꯥꯛꯇꯣ ꯋꯥꯕꯒ ꯋꯥꯕꯒ ꯀꯣ ꯑꯗꯨꯝ ꯆꯥꯁꯤꯟꯈ꯭ꯔꯦ ꯑꯗꯨ ꯉꯁꯤ ꯀꯩꯅꯣꯁꯨ ꯆꯠꯂꯨꯕ ꯋꯥꯋꯥꯛꯀꯤꯡ ꯆꯠꯂꯨꯕꯀꯣ ꯑꯗꯒꯤꯗꯤ ꯑꯃꯨꯛ ꯍꯜꯂꯛꯄ ꯇꯣꯇꯤꯁꯤꯡ ꯇꯥꯔꯦ ꯇꯣꯇꯤꯁꯤꯡ ꯌꯥꯅ ꯌꯥꯅ ꯑꯗꯨꯝ ꯑꯗꯒꯤ ꯐꯤꯁꯨ ꯅꯥꯀꯜ ꯂꯣꯝꯗ ꯎꯡꯉꯦꯕ ꯋꯥꯁꯤꯡ ꯃꯦꯆꯤꯟꯗ ꯑꯗꯨꯝ ꯁꯨꯕꯗꯣ ꯑꯩ ꯑꯗꯨ ꯈꯨꯠꯅ ꯁꯨꯕꯗ ꯃꯇꯝꯂꯔꯣꯏꯗꯕ ꯑꯗꯩ ꯁꯨꯕ ꯑ ꯐꯤ ꯑꯉꯧꯕ ꯅꯍꯥꯟ ꯑꯩꯈꯣꯏ ꯃꯥꯗꯨ ꯌꯦꯟꯁꯥꯡ ꯉꯝꯗ ꯂꯩꯕꯒꯤ ꯑꯩꯈꯣꯏ ꯕꯥꯍꯣꯏ ꯑꯩꯈꯣꯏ ꯑꯉꯥꯡꯍꯣꯏ ꯁꯦꯠꯂꯨꯕ ꯂꯨꯍꯣꯡꯕꯒꯤ ꯁꯦꯠꯂꯨꯕ ꯐꯤꯔꯣꯝ
ꯑꯗꯨꯏ ꯑꯉꯧꯕ ꯃꯌꯥꯝ ꯂꯣꯏꯁꯨꯇꯣꯛꯑꯦ ꯅꯍꯥꯟ ꯅꯣꯡꯃꯤ ꯏ ꯆꯤꯡꯁꯨ ꯈꯔ ꯂꯩꯕ ꯏꯁꯤꯡ ꯇꯧꯔꯨꯔꯦ ꯊꯥꯗꯣꯛꯄꯅ ꯀꯩꯅꯣꯅ ꯊꯥꯗꯣꯛꯑꯦ ꯍꯧꯖꯤꯛꯀꯤ ꯇꯣꯇꯤ ꯏꯁꯤꯡ ꯂꯩꯕꯗꯣ ꯑꯗꯨꯗꯨꯅ ꯊꯥꯗꯣꯛꯑꯦꯕꯀꯣ ꯑꯗꯨ ꯋꯥꯒ ꯋꯥꯔꯨꯕ ꯑꯗꯨꯝ ꯏꯟꯖꯥꯡꯒ ꯍꯥꯎꯅꯉꯥꯏ ꯃ ꯆꯥꯈꯤꯕꯒ
ꯆꯥꯒꯦꯔꯒ ꯍꯥꯛꯆꯤꯟꯕ ꯑꯣꯏꯕ ꯑꯩꯅ ꯄꯥꯝꯖꯕꯗꯤ ꯑꯣꯏꯕꯒꯤꯀꯣ ꯑꯗꯨꯅ ꯆꯥꯒ ꯑꯗꯨꯅꯦ ꯑꯁ ꯉꯁꯤꯗꯤ ꯐꯖꯅ ꯑꯗꯨꯝ ꯌꯦꯡꯕꯗꯗ
ꯑꯩꯅ ꯌꯨꯝ ꯑꯩ ꯑꯣꯏꯔꯝꯕꯁꯨ ꯌꯥꯝ ꯐꯖꯅ ꯆꯥꯗꯧ ꯃꯥꯂ ꯀꯥꯏꯅ ꯈꯟꯖꯕꯗꯣ ꯉꯁꯤꯒꯤ ꯃꯊꯦꯜꯗ ꯑꯗ ꯎꯕꯗ ꯍꯥꯏ ꯍꯥꯏꯇꯥꯔꯦ ꯑꯗꯨꯃꯥꯏꯅ ꯇꯧꯕ ꯑꯗꯣ ꯉꯁꯤꯁꯤꯕꯨ ꯇꯣꯇꯤꯗꯨꯕꯨ ꯀꯌꯥꯝ ꯀꯨꯏꯅ ꯇꯥꯔꯝꯒꯦ ꯑꯗꯨꯝ ꯐꯤ ꯀꯩꯀꯥ ꯁꯨꯕ ꯂꯣꯏꯅꯃꯛ ꯅꯪꯍꯧꯕ꯭ꯔꯥ ꯀꯃꯥꯏꯅ ꯇꯧꯒꯦ ꯑꯗꯨ
ꯑꯩꯈꯣꯏꯒꯤꯀꯣ ꯁꯤꯟꯇꯦꯛꯁ ꯑꯆꯧꯕ ꯀꯩꯅꯣ ꯆꯥꯝꯃꯉꯥ ꯀꯌꯥꯒꯤꯅꯣ ꯈꯪꯕꯤꯦ ꯁꯤꯟꯇꯦꯛꯁ
ꯋꯇꯁ ꯌꯥꯝ ꯆꯥꯎꯋꯦꯕꯀꯣ ꯂꯤꯁꯤꯡ ꯃꯉꯥꯒꯤꯔ ꯂꯤꯁꯤꯡ ꯑꯃ ꯆꯍꯨꯝꯒꯤꯔ
ꯑꯅꯤꯗꯨꯗꯤ ꯌꯥꯕ ꯅꯪꯍꯧꯋꯦ ꯕ꯭ꯔꯥꯏꯠ ꯏꯃꯨꯡꯒꯤ ꯃꯣꯏꯒꯤ ꯍꯥꯟꯅ ꯌꯧꯁꯤꯜꯂ ꯊꯝꯕ
ꯁꯤꯦꯟꯇꯦꯛꯁꯇ ꯏꯁꯤꯡ ꯍꯥꯞꯄ ꯊꯝꯕ ꯃꯌꯥꯝꯗꯨ ꯂꯣꯏ ꯍꯣꯟꯖꯤꯜꯂꯦꯕꯀꯣ ꯑꯗꯨꯒ ꯁꯤꯦꯟꯇꯦꯛꯁꯇꯣ ꯑꯃꯨꯛ ꯅꯧꯅ ꯑꯃꯨꯛ ꯌꯥꯁꯤꯟꯕ ꯍꯌꯦꯡ ꯐꯨ꯭ꯔꯤꯁꯤꯒꯤ ꯍꯥꯏꯔꯒ ꯐꯝꯊꯔ ꯀꯥꯟꯗ ꯑꯃꯨꯛ ꯊꯛꯅꯕ ꯑꯃ ꯄꯨꯁꯤꯟꯗꯣꯏꯅꯦꯕꯀꯣ ꯑꯗꯨ ꯑꯃꯨꯛ ꯍꯣꯟꯗꯣꯛ ꯍꯣꯟꯖꯤꯟ ꯇꯧꯕꯒꯤ ꯉꯁꯥꯏꯗꯣ ꯋꯥꯔꯤ ꯁꯥꯕꯗ ꯐꯔꯛ ꯇꯥꯕ ꯍꯥꯏꯇꯥꯔꯦ ꯑꯗꯨꯏꯗꯨꯒꯤ
ꯑꯃꯨꯛ ꯇꯧꯁꯤ ꯀꯥꯏ
ꯑꯃꯨꯛ ꯇꯧꯁꯤ ꯈ꯭ꯔꯥꯏ ꯇꯧꯁꯤ ꯈꯔꯥꯏ ꯑꯗꯨꯒꯤ
ꯃꯣꯏ ꯊꯕꯛ ꯇꯧꯕ ꯂꯩꯔꯒ ꯑꯩꯅ ꯋꯥꯔꯤ ꯁꯥꯕ ꯂꯩꯕꯗꯣ ꯑꯩꯁꯨ ꯌꯥꯝ ꯍꯩꯅꯗꯕ ꯑꯃ ꯐꯥꯎꯕ꯭ꯔꯦ ꯏꯁꯥꯗꯣꯀꯣ ꯍ ꯑꯗꯨꯗꯨꯒꯤ ꯉꯁꯥꯏ ꯋꯥꯔꯤ ꯁꯥꯕꯅ ꯑꯗꯨꯝ ꯂꯣꯏꯁꯤꯟꯈ꯭ꯔꯕ
ꯑꯗꯨꯅꯦ ꯍꯩꯅꯗꯕꯅꯦ ꯍꯥꯏꯕꯗꯤ ꯍꯥꯏ ꯍꯥꯏꯗꯤ ꯏꯅꯥꯛꯇ ꯃꯤꯅ ꯑꯇꯣꯞꯄꯅ ꯊꯕꯛ ꯇꯧꯔꯒ ꯑꯩꯅ ꯀꯔꯤꯝ ꯇꯧꯗꯕꯤꯗꯕ ꯀꯩꯝ ꯇꯧꯗꯕꯤꯗ ꯂꯩꯕꯒꯤ ꯃꯊꯛꯇꯨꯗ ꯐꯣꯟ ꯃꯔꯤ ꯑꯃꯛ ꯈꯔ ꯁꯥꯔꯒ ꯂꯩꯕꯗꯣ ꯑꯗꯨꯅ ꯍꯦꯟꯅ ꯅꯨꯡꯉꯥꯏꯇꯕꯗꯣ ꯏꯁꯥꯗ ꯑꯗꯨꯃꯥꯏꯅ ꯇꯧꯕꯅꯦ ꯑꯩꯁꯨ ꯈꯪꯉꯤꯗ ꯑꯗꯨꯕꯨꯗꯤ ꯅꯪ ꯍꯥꯏꯗꯤ ꯇꯨꯔꯇꯤ ꯂꯥꯛꯑꯦ ꯍꯥꯏꯗꯨꯗ
ꯐꯤ ꯀꯩꯀꯥ ꯁꯨꯕꯒꯤ ꯑꯗꯨꯝ ꯊꯕꯛꯇ ꯈꯔꯆꯤꯟꯗꯧ ꯃꯥꯜꯂꯕ ꯑꯗꯨꯝ ꯑꯗꯨꯝ ꯑꯗꯨꯒꯤ ꯈꯪꯉꯤꯗ ꯑꯗꯨꯕꯨꯗꯤ ꯑꯗꯣ ꯉꯁꯤ ꯅꯨꯡꯗꯥꯡꯒꯤ ꯌꯦꯟꯁꯥꯡꯁꯤꯗꯤ ꯊꯣꯡꯕꯁꯨ ꯂꯣꯏꯔꯦ ꯍꯥꯏ ꯆꯥꯛꯇꯤ ꯄꯨꯡ ꯀꯌꯥꯃꯨꯛꯇ ꯆꯥꯗꯣꯏꯅ ꯣ ꯀꯃꯥꯏꯅ ꯇꯧꯕꯅꯣ
ꯎ ꯆꯥꯛꯁꯦ ꯉꯥꯛꯇꯪ ꯂꯩꯔꯦ ꯆꯥꯔꯅꯤ ꯑꯩꯣꯏꯅꯥꯎꯄꯥꯗꯣ ꯋꯥꯋꯥꯛꯀꯤꯡ ꯆꯠꯂꯨꯔꯦ ꯑꯗꯨꯒ ꯃꯥꯁꯤꯗ ꯍꯛꯆꯥꯡ ꯁꯥꯖꯦꯟ ꯁꯥꯟꯅꯕꯀꯣ ꯑꯗꯣ ꯃꯥꯗꯣ ꯂꯣꯏꯔꯦ ꯑꯗꯣ ꯏꯔꯨꯖꯕ ꯉꯥꯏꯔꯅꯤ ꯑꯗꯩ ꯏꯁꯤꯡ ꯑꯃꯥꯡꯕ ꯀꯩ ꯀꯩ ꯑꯩ ꯈꯔ ꯍꯣꯡꯖꯤꯜꯂꯅꯤ ꯑꯗꯨꯒ ꯏ ꯂꯧꯊꯣꯛꯑꯒ ꯑꯗꯨꯝ ꯆꯥꯔꯅꯤ ꯆꯥꯕꯗꯨꯁꯨ ꯌꯥꯔꯕꯅꯤ
ꯑꯣ ꯍꯣꯏ ꯑꯗꯨꯕꯨꯗꯤ ꯈꯤꯇꯪ ꯉꯜꯂꯞꯅ ꯆꯥꯕꯅꯕꯨꯗꯤ ꯐꯩꯗ ꯑꯗꯨꯗꯣ ꯀꯩꯅꯣ ꯇꯧꯋꯤꯅꯦ ꯎꯝ ꯑꯩ ꯀꯔꯤꯝꯇꯕꯨꯗꯤ ꯍꯥꯏꯕꯨꯗꯤ ꯍꯥꯏꯔꯝꯗꯔꯤꯑꯕꯀꯣ ꯌꯥꯝ ꯀꯟꯅꯗꯤ ꯍꯥꯏꯔꯛꯄ ꯑꯁꯣꯝꯗꯒꯤ ꯑꯩꯈꯣꯏ ꯑꯩꯅ ꯊꯕꯛ ꯆꯠꯄꯨ ꯃꯄꯨꯗꯨꯅꯦ ꯃꯅꯥꯎꯅꯨꯄꯥꯅꯦ ꯃꯣꯏ ꯐꯥꯔꯝ ꯁꯠꯇꯣꯔꯤꯅ ꯍꯥꯏꯌꯦꯕꯀꯣ ꯑꯗꯨꯒꯤ ꯐꯥꯝ ꯁꯠꯄꯒꯤ ꯑꯩꯁꯦ ꯂꯥꯛꯑꯣ ꯂꯥꯛꯑꯣꯅ ꯁꯨꯝ ꯇꯧꯕ ꯑꯗ ꯑꯩꯁꯦ ꯑꯩꯅ ꯂꯥꯛꯑꯣꯏꯒꯦꯗꯤ ꯍꯥꯏꯕ ꯑꯗꯣ ꯍꯟꯖꯤꯟ ꯍꯟꯖꯤꯟ ꯁꯨꯝ ꯍꯥꯏ ꯂꯩꯔꯦꯕ ꯑꯗꯨꯒꯤꯅꯦ ꯑꯩꯅ ꯈꯜꯂꯤꯁꯦ ꯏꯕꯥꯅꯤ ꯉ ꯁꯨꯝ ꯆꯠꯂ ꯃꯣꯏ ꯍꯥꯏꯔꯤꯁꯦ ꯑꯌꯨꯛ ꯑꯛꯇ ꯉꯥꯏꯍꯥꯛ ꯐꯥꯔꯒ ꯑꯗꯨꯝ ꯂꯣꯏꯔꯦꯗ ꯑꯗꯨꯝ ꯍꯟꯖꯈ꯭ꯔꯣ ꯑꯗꯨꯒꯅ ꯍꯥꯏꯍꯧꯕꯅꯦꯕ ꯑꯗꯨ ꯏꯕꯥꯅꯤ ꯉꯥꯏꯍꯥꯛ ꯆꯠꯂꯨꯁꯦ ꯍꯥꯏꯕ꯭ꯔꯣ ꯀꯃꯥꯏꯅ ꯇꯧꯁꯤꯒꯦ ꯌꯥꯒꯗ꯭ꯔꯣ ꯅꯪꯕꯣ
ꯑꯩꯗꯤ ꯍꯥꯏ ꯐꯠꯇꯦ ꯍꯥꯏꯅꯤ ꯍꯥꯏꯗꯤ ꯏꯁꯥꯗꯤ ꯑꯗꯨꯝ ꯌꯥꯝ ꯄꯥꯝꯖꯕꯗꯨꯣ ꯑꯣꯏꯌꯦꯕ ꯉꯥ ꯐꯥꯕ ꯈꯣꯠꯄꯁꯦ ꯅꯍꯥꯋꯥꯏ ꯑꯉꯥꯡ ꯑꯣꯏ ꯗꯀꯣ ꯄꯨꯈ꯭ꯔꯤꯗ ꯀꯨꯝꯃꯒ ꯇꯨꯔꯦꯜꯗ ꯀꯨꯝꯃꯒ ꯇꯨꯔꯦꯟꯒꯤꯗ ꯁꯨꯃꯥꯏꯅ ꯃꯈꯨꯜ ꯃꯈꯨꯜ ꯂꯩꯌꯦꯅ
ꯃꯅ ꯈꯂꯒꯅ
ꯍꯨꯝꯖꯤꯟ ꯍꯨꯝꯖꯤꯜꯂꯒ ꯑꯩꯈꯣꯏꯅ ꯐꯥꯔꯛꯄ ꯋꯥꯏꯈꯨ ꯑꯗꯩ ꯃꯣꯔꯦ ꯍꯪꯉꯣꯏ ꯃꯌꯥꯝꯁꯨ ꯂꯣꯏꯔꯦ ꯑꯗꯒꯤ ꯄꯨꯈ꯭ꯔꯤꯗ ꯑꯣꯏꯇꯥꯥꯔꯒꯁꯨ ꯎ ꯃꯔꯥꯒꯨꯝꯕꯁꯦ ꯑ ꯅꯤꯡꯊꯝꯊꯥꯁꯤꯗ ꯏꯪꯅ ꯏꯪꯕ ꯉꯟꯕꯒꯤꯀꯣ ꯉꯥ ꯃꯌꯥꯝꯁꯦ ꯎ ꯃꯔꯥꯗ ꯂꯣꯏ ꯂꯩꯗꯣꯏꯅꯤ ꯕ ꯑꯗꯨꯒ ꯍꯨꯝꯃꯨ ꯍꯨꯝꯃ ꯐꯥꯕ ꯑꯩꯗꯤ ꯉꯥ ꯐꯥꯕꯁꯨ ꯌꯥꯝ ꯄꯥꯝꯖꯩ ꯑꯣ ꯃꯥꯅꯁꯨ ꯍꯥꯏꯔꯛꯇꯕꯅꯤ ꯑꯪ ꯗꯤ ꯍꯪꯒꯣꯏ ꯑꯗꯣ ꯆꯠꯂꯨꯕꯗꯤ ꯀꯩꯁꯨꯗꯤ ꯍꯥꯏꯔꯣꯏꯦꯕꯀꯣ ꯍꯥꯟꯅ ꯁꯨꯝ ꯈꯪꯅꯕꯅꯤꯅ ꯍꯥꯏꯐꯦꯠ ꯍꯥꯏꯒꯨꯝ ꯍꯥꯏꯔꯗꯤ ꯂꯥꯛꯄ ꯇꯠꯂꯝꯒꯅꯤ ꯑꯗꯨꯝ ꯍꯥꯏꯐꯦꯠ ꯍꯥꯏꯈꯣ ꯏꯊꯟꯗꯥꯛꯄ ꯆꯠꯂꯦ ꯈꯣꯂꯦ ꯑꯥꯏꯁꯨꯃꯤꯅ
ꯑꯩ ꯁꯨꯝ ꯃꯤꯅ ꯂꯥꯛꯑꯣ ꯍꯥꯏꯗꯅ ꯆꯠꯁꯤꯟꯕꯗꯣ ꯑꯃꯨꯛ ꯇꯟꯕꯒꯤꯅꯤꯗ ꯍꯣꯏ ꯍꯣꯏ ꯑꯗꯨꯕꯨꯗꯤꯅꯦ ꯑꯩ ꯅꯪꯉꯣꯟꯗ ꯍꯥꯟꯅ ꯍꯪꯒꯦ ꯇꯧꯅꯤꯗ ꯅꯪꯗꯣ ꯊꯕꯛ ꯌꯥꯝ ꯆꯤꯟꯕꯅꯤꯅ ꯅꯪꯅ ꯀꯩꯒꯨꯝꯕ ꯌꯥꯅꯤ ꯍꯥꯏꯔꯒ ꯗꯤ ꯑꯩ ꯑꯗꯨꯝ ꯍꯥꯏꯗꯣꯏꯅꯦ ꯑꯩ ꯅꯣꯗꯤꯒ ꯂꯥꯛꯃꯤꯟꯅꯔꯒꯦꯅ ꯑꯗꯨꯃꯥꯏꯅ ꯑꯗꯨꯝ ꯍꯥꯏꯈꯤꯗꯣꯏꯅꯦꯕ ꯑꯗꯨꯃꯥꯏꯅ ꯈꯜꯂꯝꯕꯅꯦꯕ ꯑꯗꯣ ꯅꯪꯣꯟ ꯅꯪꯗꯣ ꯁꯨꯝ ꯆꯤꯟꯕꯒꯤ ꯅꯉꯣꯟꯗ ꯍꯥꯟꯅ ꯁꯨꯝ ꯍꯥꯏꯔ ꯍꯪꯉꯛꯄꯅꯤꯗ ꯍꯌꯦꯡ ꯑꯩꯅ ꯑꯩꯅ ꯑꯗꯨꯃꯥꯏꯅ ꯇꯧꯔꯒꯦꯅ ꯂꯥꯛꯑꯅꯤ ꯑꯩꯈꯣꯏꯅ ꯂꯥꯛꯑꯅꯤ ꯍꯥꯏꯗꯣꯛꯎꯔꯒ ꯑꯃꯨꯛ ꯅꯪꯁꯨ ꯌꯥꯔꯣꯏ ꯍꯥꯏꯔꯗꯤ ꯑꯩ ꯏꯊꯟꯗ ꯑꯃꯨ ꯌꯥꯝ ꯇꯟꯕ ꯑꯩꯅ ꯇꯜꯂꯤꯁꯤꯅꯠꯇ ꯅꯠꯇꯦꯕ ꯑꯩꯈꯣꯏ ꯅꯕꯨ ꯍ ꯅ ꯑꯃꯨꯛ ꯐꯔꯦ ꯈꯔ ꯑꯩꯗꯤ ꯍꯩꯇꯕꯅꯤꯅ ꯍꯥꯏꯗꯤ ꯉꯥ ꯐꯥꯕ ꯂꯥꯛꯏꯅꯦꯁꯨ ꯍꯥꯏ ꯑꯗꯨꯒ ꯑꯩꯈꯣꯏ ꯑꯅꯤꯍꯤꯡ ꯈꯛꯇꯪꯗꯤ ꯐꯥꯔꯣꯏꯗꯅ ꯑꯗꯨꯝ ꯀꯅꯥ ꯀꯅꯥꯅꯣ ꯈꯔꯁꯨ ꯑꯗꯨꯝ ꯌꯥꯎꯔꯛꯀꯅꯤ ꯑꯗꯨꯅ ꯐꯖꯕ ꯍꯥꯏꯇꯥꯔꯦ ꯌꯥꯝ ꯍꯥꯏꯗꯤ ꯉꯥ ꯐꯥ ꯂꯛꯑꯦꯅꯦ ꯍꯥꯏꯔꯒ ꯉꯥ ꯑꯃꯐꯥꯎ ꯐꯥꯕ ꯉꯝꯗ꯭ꯔꯒꯗꯤ ꯁꯨꯝ ꯇꯟꯖꯕꯗꯣ ꯑꯗꯨꯅꯤꯗ ꯑꯗꯨ ꯈꯪꯗꯦ ꯑꯗꯨꯕꯨꯗꯤ ꯃꯣꯏꯒꯤꯗꯣ ꯎꯝ ꯂꯣꯏꯗ꯭ꯔꯤꯕꯅꯦꯕ ꯏꯁꯤꯡ ꯆꯤꯡꯊꯣꯛꯄ ꯂꯣꯏꯗ꯭ꯔꯤꯕꯅꯦꯕ ꯑꯗꯨꯝ ꯍꯧꯖꯤꯛꯁꯦ ꯏꯁꯤꯡ ꯐꯩꯒꯟ ꯑꯗꯨꯗꯥꯋꯥꯏ ꯃꯄꯥꯟꯗ ꯂꯩ ꯍꯥꯏꯕꯅꯦ ꯑꯗꯨꯒꯁꯨ ꯑꯗꯨꯝ ꯍꯌꯦꯡꯃꯛꯇꯤ ꯅꯠꯇ꯭ꯔꯒꯁꯨ ꯆꯤꯠ ꯅꯠꯇ꯭ꯔꯒ ꯃꯁꯦꯝ ꯁ꯭ꯋꯥꯏꯃꯨꯛꯇ ꯁꯨꯝ ꯇꯥꯗꯧ ꯃꯥꯜꯂꯦ ꯈꯣꯠꯂꯗꯤ ꯍꯥꯏꯕꯅꯦꯕ ꯑꯗꯨ ꯑꯩꯁꯨ ꯁꯨꯝ ꯍꯪꯉꯛꯄꯅꯤꯗ ꯑꯗꯨ ꯑꯩꯅꯗꯤ ꯂꯥꯛꯑꯣꯏꯗꯤ ꯀꯟꯅ ꯍꯥꯏꯕꯅꯤ ꯑꯗ ꯃꯣꯏ ꯂꯥꯛꯑꯣꯅ ꯌꯥꯝ ꯀꯟꯅ ꯇꯧꯔꯛꯄ ꯍꯥꯏꯇꯥꯔꯦ ꯑꯗꯨꯒꯤ ꯁꯨꯝ ꯍꯥꯏꯗꯤ ꯏꯃꯥꯟꯅꯕ ꯑꯃꯗꯨ ꯌꯥꯎꯔꯗꯤ ꯑꯩꯁꯨ ꯈꯤꯇꯪꯗꯤ ꯋꯥꯈꯟꯗꯨ ꯀꯣꯝꯃꯤꯗꯅꯀꯣ ꯑꯗꯨꯒꯤ ꯁꯨꯝ
ꯎꯝ
ꯑꯗꯨꯝ ꯏꯕꯥꯅꯤ ꯉꯥꯏꯍꯥꯛ ꯑꯌꯨꯛꯇ ꯆꯠꯂꯒ ꯑꯗꯨꯝ ꯕꯥꯔꯣ ꯁ꯭ꯋꯥꯏꯗ ꯑꯣꯏꯔꯁꯨ ꯍꯜꯂꯛꯄ ꯌꯥꯕ꯭ꯔꯥꯗꯣ ꯑꯗꯨꯃꯥꯏꯅ ꯇꯧ ꯇꯧꯁꯤꯔꯥꯅ ꯍꯪꯉꯛꯑꯃꯤꯅ ꯅꯪꯉꯣꯟꯗꯁꯨ ꯅꯪ ꯌꯥꯗꯣꯏꯔꯕꯨꯗꯤ ꯑꯩ ꯑꯗꯨꯝ ꯍꯥꯏꯗꯣꯏꯅꯤ ꯃꯉꯣꯟꯗꯕꯨꯗꯤ ꯍꯌꯦꯡ ꯑꯣꯏꯔꯁꯨ ꯁꯨ ꯑꯗꯨꯝ ꯍꯥꯏꯒꯦꯕ ꯑꯗꯨꯕꯨꯗꯤ
ꯍꯣꯏ
ꯍꯣꯏ ꯑꯗꯨꯝ ꯍꯌꯦꯡꯒꯨꯝꯕ ꯑꯣꯏꯔꯝꯃꯗꯤ ꯆꯞ ꯆꯥꯗꯣꯏꯅꯦ ꯃꯇꯝꯗꯣ
ꯍꯥꯏꯕꯗꯤ ꯑ ꯑꯇꯩ ꯃꯇꯝꯗ ꯑꯃꯨꯛ ꯈꯔ ꯂꯥꯛꯈꯤꯕ ꯍꯥꯏꯕꯁꯤ ꯑꯗꯨꯝ ꯊꯕꯛ ꯏꯪꯈꯥꯡ ꯑꯃ ꯍꯦꯛꯇ ꯂꯥꯛꯁꯤꯜꯂꯦꯕ ꯐꯔ ꯍꯛꯇ
ꯂꯦꯕ ꯈꯔ ꯀꯦ ꯇꯥꯕꯗꯣ
ꯑꯗꯨ ꯌꯦꯡꯉꯁꯦ ꯑꯗꯨꯝ ꯃꯇꯝ ꯁꯪꯅꯔꯗꯤ ꯑꯗꯨꯝ ꯆꯠꯃꯤꯟꯅꯔꯁꯦ ꯅꯅꯥꯊ ꯆꯠꯄ ꯐꯁꯨ ꯅꯨꯡꯉꯥꯏꯔ ꯅꯪ ꯍꯥꯏ ꯆꯨꯝꯃꯦꯕꯀꯣ ꯑꯗꯩ ꯃꯤ ꯃꯣꯏ ꯃꯤ ꯃꯔꯛꯇ ꯑꯗꯨꯪ ꯄꯨꯟꯕ ꯍꯥꯏꯔꯁꯨ ꯃꯣꯏ ꯊꯕꯛ ꯂꯣꯏꯅ ꯆꯦꯟꯈ꯭ꯔꯅꯤ ꯑꯗꯨꯝ
ꯍꯡꯈ꯭ꯔꯅꯤ ꯑꯗꯨꯝ ꯇꯧꯕꯂꯛꯄ ꯈꯪꯉꯣꯏꯕ ꯑꯗꯨꯅꯦ ꯍꯥꯏꯕꯇꯥꯥꯔꯗꯤ ꯑꯩ ꯐꯥꯎꯕ ꯐꯥꯔꯁꯨ ꯐꯥꯎꯕ ꯐꯥꯗ꯭ꯔꯁꯨ ꯑꯗꯨꯅꯦ ꯑꯗꯨꯅꯦ ꯑꯗꯨꯃꯥꯏꯅ ꯍꯥꯏꯗꯤ ꯃꯤ ꯑꯇꯣꯞꯄ ꯑꯃ ꯃꯣꯏ ꯏꯃꯨꯡꯒꯤ ꯅꯠꯇꯕ ꯃꯤ ꯑꯃꯁꯨꯡꯨꯝ ꯄꯥꯝꯕ ꯍꯥꯏꯇꯥꯥꯔꯦ ꯑꯩꯅ ꯑꯩꯁ ꯁꯦꯁꯟꯁꯤꯦ ꯑꯗꯨ ꯑꯃꯨꯛꯁꯨ ꯑꯗꯨ ꯀꯧꯒꯦꯔꯅ ꯍꯥꯏꯒꯦ ꯈꯜꯂꯝꯕꯅꯦꯕ ꯑꯩꯁꯦ ꯑꯗꯨ ꯃꯥꯁꯨ ꯑꯃꯨꯛ ꯂꯥꯞꯃꯜꯂꯦꯗꯅ ꯑꯗꯒꯤ ꯑꯩꯒ ꯂꯥꯛꯃꯤꯟꯅꯕ ꯍꯥꯏꯗꯨꯗꯤ ꯅꯪ ꯑꯣꯏꯔꯒꯅꯗꯤ ꯑꯃꯨꯛ ꯈꯤꯇꯪ ꯀꯣꯝꯗꯣꯔꯤꯗꯅ ꯑꯗꯨꯒꯤ ꯑꯩꯅ ꯁꯨꯝ ꯈꯜꯂꯝꯕꯅꯤꯗ ꯍꯧꯕꯗꯤ ꯀꯩꯝꯇꯕꯨꯗꯤ ꯍꯥꯏꯗ꯭ꯔꯤꯑꯕ ꯑꯗꯨ ꯑꯗꯨꯝ ꯑꯩꯁꯨ ꯑꯗꯨꯃꯥꯏꯅ ꯈꯜꯂꯝꯕ ꯍꯥꯏꯇꯥꯔꯦ ꯏꯊꯟꯗ ꯁꯨꯝ ꯑꯃꯨꯛ ꯍꯥꯏꯕꯗꯤ ꯑꯩ ꯍꯥꯏꯖ ꯕ ꯈꯣꯠꯄ ꯑꯣꯏꯔꯒꯗꯤ ꯑꯃꯑꯣꯛ ꯖꯨꯝ ꯣꯨꯝ ꯇꯧꯖꯥ ꯇꯧꯔꯗꯤ ꯐꯒꯗꯕ ꯍꯩꯁꯨ ꯍꯩꯇꯕꯤꯗ ꯑꯁꯨꯝ ꯇꯧ ꯇꯧꯗꯣ ꯈꯜꯂ ꯑꯗꯨꯅ ꯑꯩꯁꯦ ꯌꯥꯝ ꯇꯜꯂꯕ
ꯑꯗꯨꯒꯤꯅꯤꯗ ꯑꯩ ꯁꯨꯝ ꯈꯜꯂꯛꯑꯃꯤꯅꯦ ꯑꯗꯨ ꯏꯃꯥꯡ ꯏꯄꯥꯥꯡ ꯑꯃ ꯌꯥꯎꯔꯒꯗꯤ ꯈꯤꯇꯪ ꯐꯩꯗꯅꯀꯣ ꯑꯗꯨ ꯑꯗꯨꯅꯦ ꯅꯪꯗ ꯊꯕꯛ ꯆꯠ ꯅꯟꯕꯒꯤ ꯑꯩꯁꯦ ꯒ꯭ꯌꯥꯟ ꯑꯃ ꯇꯥꯗ꯭ꯔꯕ ꯃꯣꯏ ꯍꯌꯦꯡꯃꯛꯇꯤ ꯑꯣꯏꯗꯣꯏ ꯃꯥꯟꯗꯗꯤ ꯑꯩꯁꯨ ꯈꯜꯂꯝꯕꯅꯦ ꯍꯌꯦꯡ ꯑꯣꯏꯔꯒꯗꯤ ꯆꯞ ꯆꯥꯗꯣꯏꯅꯦꯕ ꯍꯥꯏꯗꯤ ꯑꯩꯈꯣꯏꯁꯨ ꯍꯌꯦꯡꯁꯦ ꯍꯥꯟꯅ ꯆꯥꯛ ꯆꯥꯅꯕꯒꯤ ꯄ꯭ꯔꯣꯒꯥ꯭ꯔꯥꯝ ꯑꯃ ꯇꯧꯔꯝꯕꯅꯦꯕ ꯑꯗꯨꯒꯤ ꯍꯥꯏꯗꯤ ꯑꯝꯇ ꯊꯥꯗ꯭ꯔꯕꯅꯦꯕ ꯍꯌꯦꯡꯁꯦ ꯃꯤ ꯃꯤꯁꯦ ꯑꯗꯣ ꯑꯗꯨꯃꯥꯏꯅ ꯊꯥꯗꯕꯅꯤꯅ ꯈꯔꯗꯤ ꯀꯣꯝꯗꯧꯅꯦꯕ ꯍꯌꯦꯡꯁꯦ ꯑꯗꯨꯗ ꯍꯌꯦꯡꯗꯨꯗꯤ ꯏꯁꯤꯡꯗꯣ ꯂꯣꯏꯈꯤꯗꯧ ꯃꯥ ꯃꯥꯟꯗ꯭ꯔꯤꯑꯅ ꯍꯥꯏꯌꯦꯕꯀꯣ ꯑꯗꯒꯤ ꯃꯣꯏꯁꯨ ꯅꯨꯡꯇꯤꯒꯤ ꯂꯣꯜꯂꯒ ꯑꯗꯨ ꯐꯥꯕ ꯌꯥꯎꯕꯗꯨꯁꯨ ꯉꯝꯃꯣꯏꯗꯕ ꯑꯗꯨꯅ ꯏꯁꯤꯡꯗꯨꯅ ꯐꯖꯅꯎ ꯂꯩꯇ꯭ꯔꯦ ꯍꯥꯏꯔ ꯀꯥꯟꯗꯨꯗ ꯅꯣꯡ ꯐꯖꯅ ꯀꯥꯏꯊꯣꯛꯑꯒ ꯐꯥꯔꯁꯦꯅ ꯑꯗꯨꯃꯥꯏꯅ ꯍꯥꯏꯅꯕ ꯍꯥꯏꯇꯥꯔꯦ ꯑꯗꯨꯅ ꯍꯌꯦꯡꯃꯛꯇꯤ ꯊꯥꯖꯗꯦꯅ ꯍꯥꯏꯕ ꯍꯪꯆꯤꯠ ꯅꯠꯇ꯭ꯔꯒ ꯃꯁꯦꯝꯁꯤꯗ ꯏꯇꯥ ꯇꯥꯗꯣꯏꯅꯦꯕ ꯍꯪꯆꯤꯠ ꯑꯣꯏꯕ ꯌꯥꯕꯒꯤ ꯆꯥꯟꯁꯦ ꯌꯥꯝ ꯋꯥꯡꯉꯦꯕ ꯀ ꯑꯗꯣ ꯑꯗꯨꯅꯦ ꯑꯗꯨꯃꯥꯏꯅꯗꯤ ꯂꯩ ꯑꯗꯣ ꯅꯪꯉꯣꯟꯗ ꯍꯥꯏꯔꯞ ꯍꯪꯉꯛꯀꯦꯅ ꯈꯟꯕꯒꯤ ꯑꯩꯅ ꯁꯨꯝ ꯍꯪꯉꯛꯄꯅꯤꯗ ꯑꯗꯨꯕꯨꯗꯤ ꯅꯪ ꯌꯥꯗꯣꯏꯗꯤ ꯑꯩ ꯑꯗꯨꯝ ꯍꯧꯗꯣꯛꯑꯒ ꯗꯨꯁꯨ ꯈꯤꯇꯪ
ꯍꯣꯏ ꯍꯣꯏ ꯍꯣꯏ ꯐꯔꯦ ꯑꯗꯨꯗꯤ ꯊꯝꯒꯦꯀꯣ
ꯍꯣ ꯍꯣ ꯐꯔꯦ ꯐꯔꯦ